ꯑꯥꯎ
ꯎꯝ ꯆꯥꯛ ꯆꯥꯕꯣ
ꯆꯥꯛꯆꯔꯦ
ꯎ
ꯌꯥꯝ ꯆꯥꯔꯕꯣ ꯎ ꯅꯈꯣꯏ ꯏꯟꯁꯥꯡꯗꯣ ꯑꯁ ꯆꯥꯛꯁꯦ ꯀꯃꯥꯏꯅ ꯇꯧꯕꯅꯤꯗ ꯉꯔꯥꯡ ꯅꯨꯅꯨꯡꯗꯥꯡ ꯆꯥꯛ ꯆꯥꯍꯧꯗ꯭ꯔꯦ ꯉꯔꯥꯡꯗ ꯆꯥꯛ ꯆꯥꯍꯧꯗꯕꯗꯣ ꯑꯗꯨꯝ ꯑꯌꯨꯛ ꯂꯣꯏꯅ ꯆꯥꯔꯦ ꯑꯩꯒꯤꯗꯤ ꯑꯌꯨꯛ ꯁꯨꯡꯀꯥꯟ ꯆꯥꯔꯔꯣꯏ ꯍꯣꯔꯦꯟ ꯅꯣꯏ ꯊꯥꯅꯤ ꯆꯔꯅꯤ
ꯎꯝ ꯐꯔꯦ ꯐꯔꯦ ꯑꯩꯅ ꯍꯧꯖꯤꯛ ꯍꯥꯏꯕꯥ ꯍꯤꯞꯄꯝꯃꯤꯅꯦ
ꯑꯣ
ꯗꯨꯒꯤ ꯇꯧꯕ ꯑꯗꯨꯗꯒꯤ ꯑ ꯑꯗꯨꯗꯒꯤ ꯀꯩ ꯍꯥꯏꯇꯥꯔꯦ ꯁꯔꯇꯤꯐꯤꯀꯦꯠ ꯑꯣꯟꯕꯥ ꯑꯣꯔ ꯌꯥꯝꯅ ꯂꯨꯕ ꯌꯥꯝ ꯅꯨꯡꯉꯥꯏ ꯑꯩꯈꯣꯏꯁꯨ ꯊꯥꯔꯛꯄ ꯃꯇꯝꯗ ꯆꯥꯝꯃꯩ ꯃꯅꯨꯡꯗ ꯀꯩ ꯍꯥꯏ ꯑꯩ ꯑꯗꯨ ꯋꯥꯒꯗꯤ ꯑꯩ ꯃꯨꯁꯂꯤꯝꯒꯨꯝꯕ
ꯎꯝ ꯁꯦ ꯁꯤ ꯖꯤ ꯑꯥꯜ ꯒꯨꯝꯕꯁꯦ
ꯍꯣꯏ ꯃꯣꯏ ꯃꯣꯏꯅꯃꯨ ꯑꯦꯁ ꯑꯦꯁ ꯁꯤ ꯑꯃ ꯖꯤꯗꯤ ꯀꯔꯤ ꯗꯣ ꯑꯦꯁ ꯑꯦꯁ ꯕꯤ ꯒꯨꯝꯕꯁꯦ ꯑꯦꯁ ꯑꯦꯁ ꯕꯤꯒꯨꯝꯕ ꯑꯗꯒꯤ ꯁꯤ ꯒꯤ ꯑꯜ ꯈꯔ ꯂꯥꯏꯔꯤꯛ ꯄꯥꯗ꯭ꯔꯒ ꯍꯣꯠꯅꯕ ꯌꯥꯗꯦꯕ ꯃꯣꯏꯒꯤꯁꯤꯗꯤ
ꯃꯥꯅꯤ ꯑꯗꯨ ꯂꯥꯏꯔꯤꯛ ꯄꯗꯔ꯭ꯗꯤ ꯍꯣꯠꯅꯕ ꯑꯦꯁ ꯑꯦꯁ ꯕꯤ ꯂꯧꯕ ꯀꯥꯡꯕꯨ
ꯑꯥ
ꯍꯣꯏ ꯑꯗꯨꯕꯨꯗꯤ
ꯃꯥ ꯀꯩ ꯌꯥꯝꯝꯖꯝ ꯑꯩꯈꯣꯏꯒꯤ ꯆꯩ ꯑꯃꯅ ꯄꯦꯇꯔꯟ ꯑꯃ ꯍꯥꯏꯕꯤꯗꯔꯤꯗ ꯂꯕꯗ ꯁꯤ ꯄꯦꯔꯟ ꯂꯩ ꯑꯗꯨ
ꯎꯝ
ꯋꯥꯅ ꯋꯥꯍꯤ ꯈꯔ ꯍꯥꯏꯔꯒꯀꯣ ꯃꯁ ꯇꯀꯣ
ꯑꯥ
ꯑꯣꯣ ꯑ ꯇꯔ ꯃꯃ ꯅꯪ ꯀꯊꯌ
ꯍꯣꯏ
ꯎ ꯔꯤ ꯎ ꯂꯝꯕꯤ ꯃꯄꯥꯟꯗꯔꯦ ꯒꯥꯔꯤ ꯑꯃ ꯆꯦꯜꯅꯦꯕ ꯒꯥꯔꯤ ꯃꯆꯨꯗꯣ ꯑꯉꯥꯡ ꯑꯣꯏꯅꯦꯕꯀꯣ ꯍ ꯑꯗꯨꯒꯤ ꯒꯤꯒꯤ ꯅꯥꯀꯟꯗ ꯔꯦꯁꯇꯨꯔꯦꯟ ꯑꯃ ꯐꯪꯉꯕꯀꯣ ꯔꯁ ꯃ ꯑꯗꯨꯔꯀ ꯑ ꯒꯤ ꯇ ꯑ ꯃꯣꯏꯒꯤꯦꯪ ꯒꯤꯇꯥꯗꯨꯅ ꯀꯩ ꯍꯥꯏꯇꯥꯔꯦ ꯑꯝ ꯀꯕ ꯀꯕ ꯁꯃ ꯑꯗꯨ ꯁꯤ ꯃꯌꯥꯝꯁꯤꯡꯁꯦ ꯁꯤ ꯃꯌꯥꯝ ꯑꯩꯅ ꯍꯧꯖꯤꯛ ꯍꯥꯏꯅꯦꯕꯗꯣ ꯁꯤꯁꯤ ꯀꯃꯥꯏꯅꯣ ꯐ ꯀꯃꯥꯏꯅ ꯀꯃꯥꯏꯅ ꯃꯥꯁꯦ ꯀꯩ ꯍꯥꯏꯇꯥꯔꯦ ꯆꯤꯟꯐꯥ ꯄꯨꯒꯅꯤ ꯀꯃꯥꯏꯅ ꯅꯪ ꯈꯪꯉꯝꯒꯅꯤ ꯁꯤꯛꯀꯦꯅꯕꯗ ꯑꯗꯨꯁꯨ
ꯇꯔꯪ ꯑꯃ ꯍꯥꯟꯅ ꯂꯪꯈꯠꯂꯦꯕ ꯅꯠꯇ꯭ꯔꯣ
ꯕ ꯕꯦꯜꯗꯤꯝꯕ ꯇ ꯀꯔ ꯂꯝꯕꯤ ꯑꯃ ꯂꯩ ꯃꯈꯥꯗ ꯂꯝꯕꯤ ꯑꯃ ꯂꯩ ꯑꯗꯨ ꯀꯥꯔ ꯂꯥꯎ ꯀꯥꯔ ꯂꯥꯎꯕ ꯌꯥꯅꯤ ꯂꯥꯕꯤ ꯗꯔꯤꯅꯥ ꯀꯟꯗ ꯑꯦꯇꯣ ꯔꯦꯜꯦꯜ ꯂꯩ
ꯔꯦꯁꯇꯨꯔꯦꯟ ꯃꯅꯨꯡꯗꯨꯗ ꯒꯤꯇꯥ ꯀꯧꯕ ꯑꯃ ꯂꯩꯌꯦꯕ
ꯇꯗꯁꯨ ꯁꯤ꯭ꯔꯥ ꯈꯩꯅꯣꯔ ꯆ ꯍꯥꯏ ꯑꯁꯤꯁꯦ ꯅꯪ ꯑꯍꯥꯟꯕꯗ ꯅꯪ ꯐꯥꯅꯕ ꯍꯣꯠꯅꯕꯗ ꯌꯥꯝꯅ ꯋꯥꯅꯦꯕ ꯅꯪ ꯈꯨꯗꯛꯇ ꯁꯦꯀꯦꯟ ꯑꯃꯗ ꯈꯪꯕ ꯉꯝꯗꯕ ꯀꯃꯥꯏꯅ ꯊ ꯉꯗ ꯁꯗ ꯅꯪ ꯅꯪꯉꯣꯟꯗ ꯍꯥꯏꯔꯛꯑꯣꯕ ꯔꯤꯖꯟ ꯀꯃꯥꯏꯅ ꯈꯪꯒꯅꯤ ꯍꯥꯏꯔꯛꯎ ꯀꯥꯎꯗꯕꯤꯗ ꯀꯥꯎ ꯀꯥꯎꯔꯣꯏꯗꯕꯤꯗ
ꯈꯪꯗꯣꯏꯁꯦ ꯍꯥꯏꯗꯤ ꯀꯔꯝꯕ ꯍꯧꯖꯤꯛꯀꯤ ꯄꯣꯠ ꯃꯌꯥꯝꯗꯨꯗ ꯉꯥꯛ
ꯑꯥ ꯄꯣꯠ ꯃꯌꯥꯝꯗ ꯑꯥ ꯄꯣꯠ ꯃꯌꯥꯝꯗ ꯉꯥꯛ ꯈꯤꯇꯪꯗꯨꯗ ꯀꯩꯀꯩ ꯅꯪꯉꯣꯟꯗ ꯑꯩꯅ ꯍꯪꯉꯛꯑꯅꯦꯕ ꯒꯤꯇꯥꯗꯨꯒꯤ ꯒꯤ ꯍꯞꯇꯥꯗꯨꯒꯤ ꯃꯃꯥꯡꯗ ꯀꯔꯤ ꯍꯥꯏꯒꯦꯅ
ꯒꯤꯇꯥꯗꯨꯒꯤ ꯃꯃꯥꯡꯗ ꯀꯔꯤꯕ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
ꯑꯥ ꯎꯇꯥꯗꯨꯒꯤ ꯃꯃꯥꯡꯗ ꯇꯦꯕꯜ ꯂꯩ ꯍꯥꯏꯅ ꯍꯥꯏꯗꯣꯏꯅꯦꯕ
ꯃꯃꯥꯡ ꯍꯥꯏꯕ ꯃꯇꯨꯡꯗ ꯇꯧꯔꯛꯄꯗꯨꯅ ꯇꯦꯕꯜ ꯂꯩꯔꯦꯗꯅ
ꯒꯤꯇꯥꯗꯨꯅ ꯃꯃꯥꯡꯗ ꯇꯦꯕꯜ ꯁꯦꯡꯇꯣꯛꯏ ꯍꯥꯏꯗꯣꯏꯅꯦꯕ
ꯒꯤꯇꯥꯗꯨꯒꯤ ꯍꯦꯛ ꯒꯤꯇꯥꯗꯨꯗꯤ ꯂꯥꯛꯇ꯭ꯔꯤ ꯃꯃꯥꯡꯗ
ꯑꯣ ꯒꯤꯇꯥꯗꯨꯒꯤ ꯂꯥꯛꯇ꯭ꯔꯤꯉꯩꯒꯤ ꯃꯃꯥꯡꯗ ꯀꯥꯔ ꯑꯃ ꯂꯥꯛꯑꯦꯅ ꯍꯥꯏꯗꯣꯏꯅꯦ
ꯎꯝ ꯀꯥꯔ ꯑꯉꯥꯡ ꯍꯥꯏꯕ ꯑꯗꯨꯃꯥꯏꯅ ꯁꯨꯃꯥꯏꯅ ꯁꯤꯒꯤ ꯅꯪ ꯍꯧꯖꯤꯛ ꯍꯥꯏꯔꯤꯕ ꯄꯣꯠꯁꯦ ꯅꯪ ꯃꯁꯤꯡ ꯆꯥꯝ ꯌꯥꯡꯈꯩꯃꯨꯛ ꯍꯥꯏꯔꯛꯑꯦ ꯑꯗꯨ ꯑꯣꯏꯔꯒꯗꯤ ꯀꯃꯥꯏꯅ ꯆꯤꯝꯐꯥ ꯄꯨꯧꯅꯤ ꯍꯥꯏꯕꯖꯕꯗ ꯃꯣꯏꯁꯦ
ꯑꯥ
ꯏꯁꯇꯣꯔꯤꯒꯨꯝꯕ ꯑꯣꯏꯍꯟꯗꯣꯏꯅꯦ
ꯍꯣꯏ ꯑꯩꯈꯣꯏ
ꯈꯪꯉꯦ ꯃꯣꯏꯁꯤꯦ ꯏꯁꯇꯣꯔꯤ ꯑꯣꯏꯅ ꯐꯥꯒꯗꯧꯅꯦ ꯁꯤꯦ ꯂꯥꯏꯔꯤꯛ ꯇꯝꯕꯗꯤ ꯏꯁꯇꯣꯔꯤꯒꯤ ꯇꯥꯏꯞꯇ ꯑꯣꯏꯍꯟꯒꯗꯕꯅꯦꯕ
ꯍꯣꯏ ꯍꯣꯏ
ꯒ꯭ꯌꯥꯟ ꯇꯥꯔꯦ ꯑꯩꯅ ꯍꯥꯏꯅꯤꯡꯉꯤꯁꯦ ꯀꯩꯗꯧꯅꯨꯡꯗ ꯀꯥꯎꯔꯔꯣꯏꯒꯦ ꯍꯥꯏꯔꯗꯤ ꯅꯪꯒꯤ ꯂꯥꯏꯛ ꯄꯥ ꯏꯁꯇꯣꯔꯤꯒꯤ ꯇꯥꯏꯞꯇ ꯄꯥꯗꯦ ꯁꯅꯒ ꯑ ꯅꯪ ꯍꯥꯏꯔ ꯐꯥꯖꯤꯟ ꯇꯧꯔꯒ ꯕꯤꯜꯗꯤꯡ ꯐꯖꯕ ꯑꯃ ꯂꯩ ꯑꯗꯨꯗ ꯕꯤꯜꯗꯤꯡ ꯐꯖꯕꯗꯨꯗꯒꯤ ꯇꯔꯪ ꯑꯃ ꯅꯥꯟꯅ ꯍꯨꯟꯊꯔꯛꯏ ꯇꯔꯪꯗꯨꯅ ꯂꯝꯕꯤ ꯌꯧꯗ꯭ꯔꯤꯉꯩꯗ ꯂꯝꯕꯤ ꯃꯈꯥꯗ ꯂꯝꯕꯤ ꯆꯠꯄ ꯂꯝꯕꯤ ꯑꯃ ꯃꯦꯟ ꯔꯣꯗ ꯑꯃ ꯂꯩ ꯑꯗꯨꯗ ꯒꯥꯔꯤ ꯑꯉꯥꯡꯕ ꯑꯃ ꯊꯧꯛ ꯊꯧꯔꯛꯏ ꯒꯥꯔꯤ ꯑꯉꯥꯡꯕꯒꯤ ꯃꯇꯨꯡꯗ ꯟꯗ ꯔꯦꯁꯇꯨꯔꯦꯟ ꯑꯃ ꯐꯝꯃꯦ
ꯏꯗꯣ ꯍꯜꯂꯣ ꯍꯜꯂꯣ ꯔꯣ ꯃꯁꯇꯒꯣ ꯍꯜꯂꯣ ꯌꯥꯝꯃ ꯇꯥꯟꯅꯈꯤꯗ꯭ꯔꯦ ꯀꯃꯥꯏꯅ ꯇꯧꯔꯤꯅꯣ ꯍꯜꯂꯣ ꯍꯥꯟꯅꯩꯒꯤꯗꯤ ꯅꯦꯠꯋꯥꯛꯁꯦ ꯇꯠꯈ꯭ꯔ ꯃꯥꯜꯂꯦ ꯀꯩꯅꯣꯝꯃꯇ ꯏꯇꯧ ꯇꯧꯔꯦ ꯏꯁꯦ ꯅꯦꯠꯋꯥꯛ ꯌꯥꯗꯦ ꯃꯐꯝ ꯑꯃꯗ ꯂꯩꯕꯅꯦꯕ ꯍꯜꯂꯣ ꯍꯜꯂꯣ
ꯑ ꯑ
ꯇꯥꯕ꯭ꯔꯣ ꯅꯦꯠꯋꯥꯔꯛꯁꯦ ꯈꯤꯇꯪ ꯅꯨꯡꯉꯥꯏꯇꯕ ꯃꯥꯜꯂꯦ ꯅꯦꯋꯥꯛ ꯆꯠꯄ ꯃꯥꯜꯂꯦ ꯑꯩꯈꯣꯏꯅꯤ ꯁꯥꯟꯅꯩ ꯋꯥꯔꯤꯁꯦ ꯋꯥꯔꯤ ꯅꯨꯡꯉꯥꯏꯔ ꯀꯥꯟꯁꯤꯗ ꯒꯥꯔꯤ ꯊꯧꯈ꯭ꯔꯦꯉꯣ ꯅꯪꯒꯤ ꯒꯥꯔꯤꯗꯣ ꯅꯦꯠꯋꯥꯛꯇꯣ ꯒꯥꯔꯤ ꯊꯧꯕꯩ ꯃꯈꯣꯟꯅꯤ ꯀꯦꯔ ꯀꯦꯔꯩ ꯀꯦꯔꯦ ꯂꯥꯎꯔꯒ
ꯑ
ꯅꯣꯏꯒꯤ ꯁꯤꯂꯣꯡꯒꯤ ꯍꯧꯅꯕꯤ ꯅꯦꯋꯥ ꯄꯄ ꯇꯧꯕꯤꯗ ꯍꯧꯔꯕꯕ